ꯍꯦꯜꯂꯣ ꯀꯩꯅꯣ ꯀꯣꯜ ꯄꯤꯛ ꯇꯞꯁꯦ ꯌꯥꯝ ꯀꯨꯏꯅ
ꯇ ꯑꯁ ꯑꯩ ꯁꯄꯤꯀꯔ ꯆꯥꯔꯖ ꯇꯧꯕ ꯂꯩꯕꯒꯤ
ꯑ ꯑ ꯑ
ꯆꯥꯛ ꯆꯥꯕ꯭ꯔꯣ
ꯆꯥꯗ꯭ꯔꯤꯗ ꯊꯣꯡꯕ ꯍꯗ꯭ꯔꯤꯗ
ꯐꯖꯅ ꯍꯥꯎꯔꯕ꯭ꯔꯥ ꯊꯣꯡꯕ
ꯍꯣꯏ ꯀꯔꯤ ꯃꯊꯦꯜ ꯑꯩꯗꯤ ꯍꯧꯖꯤꯛꯅꯆꯥꯥꯕ ꯂꯣꯏꯔꯦ ꯅꯪꯗꯤ ꯀꯔꯤ ꯃꯊꯦꯜ ꯊꯣꯡꯕ꯭ꯔꯣ
ꯈꯪꯗꯦ ꯏꯃꯥꯟꯅꯕꯤꯅ ꯊꯣꯡꯉꯤꯌꯦ ꯑꯩꯗꯤ ꯊꯕꯛ ꯇꯧꯔꯤ
ꯑꯁ ꯃꯤꯒꯤꯗꯤ ꯆꯥꯛ ꯊꯣꯡꯅꯤꯡꯉꯥꯏ ꯃꯤ ꯂꯩꯅꯦ
ꯃꯥ ꯊꯕꯛ ꯇꯧꯗ꯭ꯔꯤꯉꯩꯗ ꯃꯥꯅ ꯑꯗꯨꯝ ꯆꯣꯡꯉꯤ
ꯐꯔꯦꯅꯦ ꯑꯗꯨꯗꯤ
ꯃꯔꯨꯞ ꯑꯐꯕ ꯂꯩꯕꯒꯤ ꯕꯦꯅꯤꯐꯤꯠꯁ
ꯌꯥꯏꯅꯦ ꯑꯗꯨꯁꯨ ꯁꯥꯃꯟꯕꯒꯅ ꯂꯣꯏꯔꯦ ꯑꯩꯈꯣꯏ ꯋꯤꯟꯗꯣ ꯑꯍꯨꯝ ꯃꯔꯤꯃꯛ ꯑꯩ ꯍꯧꯖꯤꯛꯐꯥꯎ
ꯑꯃꯨꯛ ꯍꯥꯡꯉꯦ ꯑꯃꯨꯛ ꯊꯤꯡꯉꯦ
ꯁꯤꯔꯁꯨ ꯌꯥꯝ ꯁꯥꯏ ꯐꯦꯟ ꯑꯃꯈꯛꯇ ꯌꯥꯗꯦ ꯑꯅꯤ ꯑꯍꯨꯝꯅꯦ ꯎꯡꯉꯒ ꯂꯩꯌꯦ
ꯌꯥꯝ ꯁꯥꯕꯗꯤ ꯅꯠꯇꯕ ꯇꯥꯡꯉ ꯌꯥꯝꯕꯀꯣ
ꯑꯣ ꯑꯣ ꯑꯣ
ꯋꯤꯟꯗꯣ ꯍꯥꯡꯉꯗꯤ ꯀꯥꯡ ꯆꯥꯡꯕ ꯍꯥꯡꯗ꯭ꯔꯗꯤ ꯁꯥꯕ
ꯑ ꯇꯨꯝꯗꯣꯏꯔꯣ ꯉꯁꯤꯕꯨ ꯀꯩ ꯀꯩ ꯇꯧꯔꯤꯗꯣꯏꯅꯣ
ꯍꯣꯏ ꯇꯣꯡꯉꯅꯤ ꯏꯊꯟꯗ ꯑꯗꯨꯝ ꯆꯥꯛ ꯆꯥꯔꯒ ꯑꯗꯨꯝ ꯂꯩꯕꯅꯤ ꯉꯁꯥꯢ ꯏꯃꯥꯟꯅꯕꯥꯗ ꯊꯤꯟꯕ ꯆꯠꯄꯀꯣ ꯑꯦꯌꯔꯄꯣꯔꯠꯇ꯫
ꯑꯣ
ꯍꯧꯖꯤꯛꯇꯤ ꯏꯊꯪꯗ ꯑꯣꯏꯔꯦ ꯁꯥꯃꯟꯕꯅ ꯂ ꯑꯣꯏꯔꯤ
ꯍꯤꯍꯤ
ꯑꯩꯈꯣꯏ ꯑꯩꯗꯤ ꯅꯨꯡꯉꯥꯏꯕꯒꯤꯀꯣ ꯍꯛꯆꯥꯡ ꯅꯣꯏꯕꯒꯤ ꯑꯃꯨꯛ ꯍꯦꯟꯅ ꯁꯥꯥꯏꯕ
ꯆꯞ ꯃꯥꯟꯅꯔꯝꯅꯤꯗ ꯅꯣꯏꯔꯁꯨ ꯀꯪꯉꯁꯨ ꯀꯩꯅꯣ
ꯑꯁ ꯅꯨꯡꯉꯥꯏꯕꯁꯤꯡ ꯍꯦꯟꯅ ꯁꯥꯕꯗ
ꯑꯗꯨ ꯍꯥꯏꯗꯤ ꯍꯥꯏꯅꯩꯌꯦ ꯑꯗꯨ ꯑꯩꯗꯤ ꯊꯥꯗꯤ ꯊꯥꯖꯗꯦꯕꯀꯣ ꯑꯩꯗꯤ ꯌꯥꯝꯅ ꯃꯌꯦꯡ ꯌꯥꯝ ꯇꯥꯏꯕ
ꯍꯥ
ꯑꯦꯗꯤ ꯌꯥꯝ ꯀꯪꯉꯦꯕ ꯃꯌꯦꯡ ꯌꯥꯝ ꯇꯥꯏꯕ
ꯑꯗꯨꯗꯤ ꯐꯥꯏ ꯍꯥꯏꯟꯦ ꯀꯥꯡꯕꯗꯤ
ꯑꯁ ꯀꯥꯏꯗꯅ ꯑꯗꯥ ꯐꯠꯇꯦ
ꯃꯁꯛ ꯀꯥꯡꯕꯁꯨ ꯖꯥꯠ ꯖꯥꯠ ꯂꯩꯅ
ꯍꯣꯏ ꯃꯤ ꯈꯔꯅ ꯅꯪꯗꯤ ꯆꯥꯛ ꯑꯝꯇ ꯆꯥꯗꯕ꯭ꯔꯥꯒ ꯍꯪꯉꯛꯀꯅꯤ
ꯆꯥꯗꯦ ꯍꯥꯏꯌꯦꯌꯨ ꯛꯇꯤꯡ ꯇꯧꯕꯅꯦ ꯍꯥꯏ
ꯑꯗꯨꯃꯛꯇꯤ ꯈꯨꯝꯕ ꯌꯥꯗꯦꯕ
ꯍꯁ ꯇꯦꯔꯦꯁ ꯀꯥꯕ ꯐꯥꯎ ꯋꯥꯕꯅꯦ ꯑꯩꯈꯣꯏꯗꯤ ꯅꯣꯏꯕꯁꯤꯡꯁꯤ
ꯑꯁ ꯑꯁ ꯑꯁ ꯌꯥꯝ ꯅꯨꯡꯥꯏꯔꯔꯕꯅꯤ ꯑꯗꯨꯗꯤ
ꯍꯋꯥꯣꯏꯅ ꯑꯩꯁ ꯑꯩꯗꯤ ꯌꯥꯝ ꯣꯏꯁꯤꯡ ꯍꯥꯏꯕꯗꯤ
ꯅꯣꯏꯕꯨꯁꯨ ꯐꯖꯕ ꯂꯩꯌꯦꯀꯣ
ꯍꯁ ꯑꯩꯗꯤ ꯐꯖꯗꯦ꯫
' ꯅꯣꯏꯁꯦ ꯐꯖꯕ ꯈꯨꯅꯣꯏ ꯑꯃ ꯂꯩꯌꯦ ꯐꯖꯗꯕ ꯂꯩꯕꯅꯤ
ꯀꯣꯢꯊꯤ ꯊꯤꯕꯅꯦꯕ ꯑꯩꯗꯤ ꯅꯣꯢꯔꯒ꯫
ꯑꯥꯁ ꯑꯥꯁ ꯑꯥꯁ
ꯆꯥꯕ ꯌꯥꯗꯕ ꯔꯤ ꯀꯔꯤ ꯍꯥꯏꯁꯤꯔꯥ ꯆꯥꯕ ꯌꯥꯗꯕ ꯍꯥ
ꯌꯥꯝ ꯁꯥꯒꯥꯟꯗꯦ ꯅꯣꯏꯔꯕ
ꯈꯪꯗꯦ ꯑꯗꯨꯒꯤꯗꯤ
ꯑꯣꯏꯔꯝꯕꯁꯨ ꯌꯥꯏ
ꯍꯧꯖꯤꯛꯇꯛꯇꯤ ꯇꯦꯔꯦꯁꯇ ꯐꯖꯅ ꯐꯝꯃꯒ ꯂꯩ
ꯅꯨꯡꯉꯥꯏꯗ ꯅꯣꯏ ꯊꯕꯛ ꯂꯩꯇꯕꯁꯤꯡꯁꯦ
ꯑꯁ ꯊꯕꯥꯛꯗꯤ ꯗꯨꯝ ꯂꯩꯕꯅꯤꯗ ꯔꯨꯝ ꯆꯦꯟꯉꯥꯏꯁꯨ ꯂꯩꯕꯅꯤ
ꯑꯗꯨꯗꯤ ꯃꯆꯥꯅꯤꯅ ꯇꯧ ꯅꯪꯅ ꯇꯧꯅꯤꯡꯕ ꯃꯇꯝꯗ ꯇꯧꯕ ꯌꯥꯏꯌꯦ
ꯏꯁꯃꯣꯠꯂꯗꯤ ꯅꯨꯡꯉꯥꯏꯇꯅ
ꯍꯣꯏ ꯑꯗꯨꯕꯨꯗꯤ
ꯅꯪꯗꯤ ꯀꯔꯤ ꯊꯕꯛ ꯇꯧꯕꯤꯒꯔ
ꯑꯩ ꯀꯩꯅꯣ ꯇꯧꯋꯦ ꯃꯦꯗꯤꯀꯦꯜ ꯕꯤꯂꯤꯡꯗ
ꯑꯣ ꯑꯣ ꯑꯣ ꯍꯧꯖꯤꯛ ꯍꯧꯖꯤꯛ ꯑꯗꯨꯗꯤ ꯗ꯭ꯌꯨꯇꯤ ꯆꯠꯄꯒꯤꯔꯥ
ꯍꯣꯏ ꯑꯩ ꯗ꯭ꯌꯨꯇꯤꯗ ꯂꯩꯑꯦꯕ ꯊꯕꯛ ꯇꯧꯔꯤꯌꯦ ꯑꯗꯨꯝ ꯋꯥꯋꯔꯛ ꯐ꯭ꯔꯣꯝ ꯍꯣꯝ ꯇꯧꯕꯅꯦꯗꯤ
ꯋꯥꯔꯛ ꯐ꯭ꯔꯣꯝ ꯍꯣꯝ ꯌꯨꯝꯗ ꯇꯧꯕ
ꯎꯝ
ꯍꯁ ꯅꯪꯒꯤ ꯃꯦꯗꯤꯀꯥꯜꯗꯤ ꯀꯔꯤꯒꯤꯅꯣ
ꯁꯀꯤ ꯑꯣꯏꯕ
ꯅꯨꯡꯉꯥꯏꯕ꯭ꯔꯣ
ꯑꯗꯨꯝ ꯅꯨꯡꯉꯥꯏ ꯊꯕꯛꯇꯤ ꯋꯥꯗꯕꯅꯤꯅꯀꯣ ꯑꯗꯨꯝ ꯅꯨꯡꯉꯥꯏ
ꯑꯣꯏ ꯅꯨꯡꯉꯥꯢꯔꯝꯒꯅꯤ꯫
ꯑꯩꯈꯣꯢ ꯈꯨꯟꯗ ꯌꯥꯝ ꯀꯨꯢꯅ ꯂꯩꯔꯝꯃꯦ ꯗꯤꯁꯦꯝꯕꯔ ꯊꯣꯛꯄꯗꯣ꯫
ꯍꯣꯏ
ꯂꯥꯁ ꯋꯤꯛꯇꯒꯤ ꯑꯩ ꯁꯤꯗ ꯍꯟꯖꯤꯟꯕꯅꯦ ꯌꯥꯝ ꯀꯨꯏꯅ ꯂꯩꯔꯝꯃꯦ
ꯄꯣ ꯑꯗꯨꯗꯤ ꯈꯨꯟꯗ ꯂꯩꯕ ꯅꯨꯡꯉꯥꯏꯕ꯭ꯔꯥ ꯑꯗꯨꯒꯅ ꯍꯧꯖꯤꯛ ꯂꯩꯕ ꯃꯐꯝꯗ ꯅꯨꯡꯉꯥꯏꯕ꯭ꯔꯥ
ꯀꯩꯅꯣ ꯈꯨꯟ ꯈꯨꯟꯒ ꯁꯤꯗꯗꯤ ꯀꯝꯄꯤꯌꯔ ꯇꯧꯅꯤꯡꯉꯥꯏ ꯂꯩꯇꯦꯅ ꯏꯃꯥ ꯏꯄꯥ ꯃꯅꯥꯛꯇ ꯂꯩꯕꯗꯨꯒ ꯑꯗꯨꯗꯤ
ꯑꯗꯨꯕ
ꯎꯄꯥꯏ ꯂꯩꯇꯕꯒꯤ ꯆꯠꯄꯅꯦ ꯅꯦꯠꯋꯥꯛ ꯅꯨꯡꯉꯥꯏꯇꯕꯒ ꯂꯥꯏꯛ ꯃꯨꯠ ꯀꯟꯕꯗꯨꯒ ꯎꯄꯥꯏ ꯂꯩꯇꯕ ꯀꯣ ꯍꯞꯇꯥꯗ ꯂꯥꯏꯛ ꯋꯥꯟ ꯗꯦ ꯈꯛꯇ ꯂꯥꯛꯄ ꯅꯨꯃꯤꯠ ꯌꯥꯎꯌꯦ ꯎꯄꯥꯏ ꯂꯩꯥꯇꯦ
ꯑꯁꯅꯋꯥꯥꯏ ꯑꯗꯨꯗ ꯈꯪꯗꯦꯗ ꯑꯩꯈꯣꯏꯒꯤꯁꯦ ꯑꯩꯈꯣꯏꯁꯨ ꯑꯗꯨꯃꯥꯏꯅ ꯇꯧꯕꯅꯤ ꯂꯥꯏꯗꯤꯀꯣ ꯏꯔꯤꯒꯨꯂꯔ ꯑꯗꯨꯝ ꯇꯧꯕꯅꯦ
ꯎꯝ
ꯑꯩꯁꯨ ꯁꯇꯔꯗꯦꯗꯒꯤ ꯑꯗꯨꯝ ꯍꯜꯂꯛꯄꯅꯦꯕꯀꯣ ꯚꯣ ꯌꯦꯡꯅꯤꯡꯉꯥꯏ ꯃꯇꯝꯗ ꯃꯣꯠꯂꯥꯏ ꯃꯨꯠꯄꯒꯤ ꯂꯣꯏꯔꯕꯅꯤ ꯑꯗꯨ ꯁꯣꯂꯥꯔꯗꯨ ꯌꯦꯡꯒꯦ ꯍꯥꯏꯔꯁꯨ ꯁꯣꯂꯥꯔꯒꯤꯁꯨ ꯕꯦꯇ꯭ꯔꯤ ꯗꯥꯎꯟ ꯆꯠꯂꯦ ꯍꯥꯏꯕꯗꯤ ꯅꯣꯡ ꯆꯨꯕꯒꯤꯀꯣ ꯃꯪꯕꯒꯤ
ꯑꯁ ꯁ‌ꯣꯂꯔ ꯁꯣꯂꯔ ꯑꯅꯤ ꯂꯩꯕ ꯐꯥꯎꯕ ꯕꯦꯛꯑꯞ ꯇꯧꯕ ꯌꯥꯗꯦ ꯑꯩꯒꯤ ꯊꯕꯛ ꯑꯩ ꯂꯩꯔꯤꯉꯥꯏꯗꯀꯣ
ꯎꯝ ꯑꯗꯨꯗꯤ ꯄꯥꯢꯕ ꯇꯥꯢ꯫
ꯐꯖꯅ ꯍꯔꯦꯇ꯭ꯔꯗꯤ ꯎꯄꯥꯏ ꯂꯩꯇꯦ
ꯑꯗꯨ ꯁꯨꯔꯨꯛꯄꯨꯗꯤ ꯇꯦꯟꯁꯟ ꯂꯩꯔꯒ ꯊꯕꯛ ꯇꯧꯒꯗꯕ ꯁꯨꯔꯨꯞꯄꯨꯗꯤ ꯁꯤꯗ ꯍꯟꯖꯤꯜꯂꯒ ꯑꯗꯨꯝ ꯂꯩꯈꯤꯕꯅ ꯐꯩ ꯍꯥꯏꯅ ꯑꯩꯅ ꯍꯟꯖꯤꯟꯈꯤꯕ
ꯑ‌ꯣ ꯗꯤꯟꯅ ꯐꯥꯢꯗ
ꯅꯣꯡ ꯅꯣꯡ ꯆꯨꯕ ꯃꯇꯝ ꯂꯣꯏꯔꯗꯤ ꯑꯗꯨꯝ ꯑꯃꯨꯛꯀꯠ ꯂꯥꯛꯀꯅꯤ
ꯎꯡ
ꯃꯤꯌꯨꯝꯒ ꯗꯤꯐ꯭ꯔꯦꯟꯁ ꯇꯧꯕ ꯌꯥꯗꯦ
ꯆꯨꯝꯃꯦꯗꯨꯒꯤ ꯍꯁ ꯑꯩꯒꯤ ꯔꯨꯝ ꯃꯅꯥꯛꯇ ꯍꯨꯏ ꯂꯩꯕ
ꯎꯝ
ꯑꯗꯨ ꯑꯁ ꯂꯣꯏꯔꯦ ꯐꯖꯅ ꯇ꯭ꯔꯤꯠ ꯇꯧꯅꯤ
ꯑꯦꯍꯁ
ꯑꯩꯅ ꯈꯟꯕꯗꯤ ꯍꯨꯢꯗ ꯅꯠꯇꯕ ꯃꯤ ꯀꯅꯥ ꯍꯥꯢꯁꯤꯔꯥ ꯀꯅꯥꯒꯨꯝꯕ ꯌꯨꯝ ꯂꯩꯇꯕ ꯑꯉꯥꯡ ꯌꯝ ꯂꯩꯔꯤꯅ꯫
ꯎꯝ
ꯑꯗꯨꯗ ꯄꯨꯔꯛꯔꯒ ꯐꯖꯅ ꯁꯦꯝꯂꯒ ꯌꯨꯝꯒꯤꯁꯨ ꯍꯦꯜꯄꯔꯒꯨꯝꯕ ꯇꯧꯅꯤꯡꯉꯥꯏ ꯊꯝꯕꯅ ꯐꯕꯅꯤꯅ ꯈꯟꯕꯅꯤ
ꯈꯪꯗ꯭ꯔꯦ ꯑꯗꯨꯁꯨ ꯐꯥꯏ ꯑꯗꯨꯕꯨ ꯅꯪꯕꯨ ꯅꯨꯡꯁꯤꯔꯗꯤ ꯎꯄꯥꯏ ꯂꯩꯇꯦꯍꯦ
ꯍꯣꯢ ꯗꯨꯗꯨꯗꯤ ꯇꯥꯢꯍꯦ꯫ ꯑꯗꯨ ꯑꯩꯒꯤ ꯋꯥꯈꯜꯗ ꯗꯨꯝ ꯑꯩꯅ ꯈꯟꯕꯗ ꯗꯨꯝ ꯍꯥꯢꯕꯅꯤꯗ꯫
ꯍꯣꯢ ꯍꯣꯢ ꯑꯗꯨꯕꯨꯗꯤ ꯅꯍꯥꯟ ꯑꯩꯈꯣꯏꯒꯤ ꯍꯨꯏꯗꯣ ꯌꯣꯛꯄ ꯌꯥꯗꯔꯕ
ꯎꯝ
ꯍꯥꯢꯗꯤ ꯂꯦꯀꯥꯢꯗꯣ ꯌꯥꯗ꯭ꯔꯕ ꯑꯗꯨꯒ ꯍꯨꯏꯗꯣ ꯏꯃꯥꯍꯣꯏꯗꯤ ꯆꯥꯏꯕꯀꯣ
ꯎꯝ
ꯑꯩꯒꯤ ꯏꯅꯥꯎꯄꯥ ꯍꯣꯏꯁꯨ ꯆꯥꯏꯌꯦ ꯎꯄꯥꯏ ꯂꯩꯇꯦ ꯑꯗꯣ ꯌꯣꯟꯊꯣꯛꯅꯕꯁꯨ ꯗꯨ ꯅꯨꯡꯁꯤꯕ ꯎꯄꯥꯏ ꯂꯩꯇꯕ ꯑꯗꯨꯒ ꯆꯥꯅꯕꯁꯨ ꯎꯄꯥꯏ ꯂꯩ ꯇꯕ ꯑꯗꯨꯝ ꯕꯕꯥꯅ ꯆꯥꯁꯦꯅ ꯑꯩꯈꯣꯢ ꯑꯪꯀꯜ ꯃꯌꯥꯝ ꯀꯧꯔꯒ ꯃꯣꯢ ꯆꯥꯢꯌꯦꯕꯀꯣ꯫ ꯑꯗꯩ ꯏꯅꯎꯅꯨꯄꯥꯁꯨ ꯍꯨꯢꯁ ꯆꯥꯕꯅꯤꯗ ꯃꯥ ꯀ꯭ꯂꯥꯁ ꯑꯦꯜꯕꯦꯟ ꯀꯥꯔꯦꯕ ꯀꯞ ꯀꯞꯒ ꯆꯕꯅꯤ ꯃꯥꯁꯨ ꯆꯗꯕꯗꯤ ꯌꯥ ꯆꯥꯁꯨ
ꯆꯥꯛ ꯆꯥꯕꯨꯗꯤ ꯆꯥꯅꯤꯡꯕ ꯑꯗꯨ ꯃꯥ ꯅꯨꯡꯁꯤꯕ꯫
ꯍꯣꯏ
ꯂ‌ꯣꯏꯔ‌ꯦꯍ‌ꯦ
ꯀꯞ ꯀꯥꯞꯂꯒ ꯆꯥꯕꯅꯤ
ꯂꯣꯏꯔꯦ
ꯃꯄꯤ ꯃꯌꯥꯝꯗꯨꯒ ꯍꯥ
ꯅꯣꯢꯁꯨ ꯗꯨꯃꯥꯢ ꯇꯧꯔꯝꯅꯤ꯫
ꯑꯗꯨꯗꯤ ꯇꯝꯁꯤꯗ ꯑꯩꯈꯣꯏꯅꯤ ꯑꯗꯨ ꯐꯥꯎꯗꯤ ꯄꯨꯟꯁꯤꯗ ꯍꯧꯖꯤꯛ ꯐꯥꯎꯒꯤ ꯇꯧꯗ꯭ꯔꯤ꯫ ꯑꯗꯨ ꯎꯝ ꯃꯤꯒꯤ ꯃꯤ ꯑ ꯃꯤꯌꯨꯝꯒꯤꯗꯤ ꯆꯥꯗꯦꯗ ꯑꯩꯈꯣꯏꯗꯤ ꯌꯨꯝꯒꯤꯗꯤ ꯑꯈꯣꯢꯒꯤꯗꯤꯀꯣ ꯆꯅꯥꯗꯕ ꯃꯥꯜꯂꯦ ꯑꯈꯣꯢ ꯌꯨꯝꯗ ꯍꯨꯢ ꯂꯩꯕꯁꯦ꯫
ꯑ
ꯃꯇꯝ ꯑꯃ ꯑꯗꯤ ꯑꯗꯨꯝ ꯆꯥꯎꯔꯒ ꯑꯗꯨꯝ ꯍꯧꯒ ꯍꯧꯒꯠꯄꯅꯦꯕ
ꯎꯝ
ꯑꯗꯨ ꯈꯔ ꯑꯗꯨꯝ ꯂꯩꯔꯗꯤ ꯃꯥꯡꯈ꯭ꯔꯕ ꯂꯩꯑ ꯑꯗꯨ ꯁꯤꯈ꯭ꯔꯕ ꯂꯩ
ꯑꯩꯈꯣꯢ ꯌꯨꯝꯗꯗꯤ ꯗꯨꯝ ꯍꯨꯢꯗꯣ ꯉꯍꯥꯟꯗꯤ ꯌꯥꯗꯕꯅꯦ ꯗꯨ ꯍꯟꯗꯛꯇꯤ ꯌꯥꯝ ꯐꯩꯌꯦ꯫
ꯑꯩꯈꯣꯏꯗꯤ ꯗꯥꯎ ꯂꯩꯇꯕꯒꯤꯔ ꯃꯥꯡꯂꯣꯝꯁꯨ ꯑꯗꯨꯝ ꯂꯩꯕꯒꯤ ꯑꯗꯨꯝ ꯆꯥꯕ ꯌꯨꯝꯒꯤꯗꯤꯀꯣ ꯐꯪꯉꯦ ꯑꯗꯨ ꯃꯤ ꯑꯇꯣꯞꯄꯒꯤ ꯌꯨꯝꯒꯤ ꯍꯨꯏꯗꯤ ꯌꯥꯝ ꯆꯥꯅꯤꯡꯒꯅꯤ
ꯍꯟꯗꯛꯇꯤ ꯈꯣꯢꯁꯨ ꯁꯥꯥꯁꯨ ꯆꯥꯗ꯭ꯔꯦ ꯌꯨꯝꯒꯤꯗꯤ
ꯎꯝ
ꯑꯗꯨꯝ ꯊꯝꯃꯦ
ꯍꯨꯏꯗꯤ ꯈꯣꯏ ꯂꯣꯀꯦꯜꯒꯤꯅ ꯍꯣꯢ ꯌꯝ ꯍꯩꯕꯅꯦ ꯍꯨꯢꯁꯤꯡꯁꯨ ꯀꯣ꯫ ꯅꯍ ꯑꯩꯈꯣꯏ ꯂꯩꯀꯥꯏꯗꯀꯣ ꯑꯩꯈꯣꯏ ꯂꯩꯀꯥꯏꯗ ꯍꯨꯏ ꯑꯃ ꯂꯩꯌꯦꯕ ꯑꯗꯨ ꯅꯨꯄꯥ ꯑꯃꯅ ꯐꯖꯅꯦ ꯇ ꯇꯧꯕꯅꯦꯕ ꯑꯗꯨ ꯍꯨꯏꯗ ꯂꯨꯄꯥ ꯇꯔꯥꯒꯤ ꯂꯨꯄꯥ ꯇꯔꯥ ꯆꯥꯄꯤꯗꯣ ꯗꯨ ꯃꯥꯒꯤ ꯑꯦ ꯑ ꯃꯥꯒꯤ ꯅꯦꯛꯀꯨꯝꯕꯗꯀꯣ ꯕꯥꯢꯟ ꯇꯧꯔꯗꯤꯀꯣ ꯑꯗꯨ ꯗꯨꯀꯥꯟ ꯆꯠꯀꯅꯦꯕ ꯑꯗꯨ ꯑꯗꯨꯒꯗꯨ ꯗꯨꯀꯥꯟ ꯆꯠꯂꯒ ꯑꯗꯨ ꯕꯥꯏꯟ ꯇꯧꯕꯗ ꯃꯥ ꯄꯤꯔꯒꯀꯣ ꯑꯃꯨꯛ ꯕꯤꯁꯀꯤꯠꯀꯨꯝꯕ ꯑꯗꯨꯝ ꯂꯧꯔꯒ ꯍꯜꯂꯛꯄꯅꯦ ꯌꯝ ꯍꯩꯕꯅꯦꯍꯦ ꯗꯤ ꯅꯨꯡꯇꯤ ꯅꯨꯡꯇꯤ ꯄꯨꯔꯛꯄꯒꯤꯀꯣ ꯍꯥꯏꯗꯤ ꯄꯩꯁꯥ ꯄꯤꯔꯒ ꯂꯧꯕꯗ ꯈꯟꯈ꯭ꯔꯤꯕ ꯃꯣꯏꯁꯨ ꯑꯗꯨ ꯃꯄꯨꯅ ꯄꯩꯁꯥ ꯊꯦꯠꯂꯗꯤ ꯗꯨꯝ ꯄꯨꯔꯒ ꯆꯠꯄꯅꯦ꯫
ꯑꯩꯌꯥ ꯌꯥꯝ ꯅꯨꯡꯁꯤꯌꯦ꯫
ꯑꯗꯨꯝ ꯌꯥꯝ ꯍꯥꯏꯕꯅꯦ ꯍꯣꯏ
ꯍꯩꯌꯦ ꯍꯩꯌꯦ
ꯑꯗꯨꯅꯦꯕ ꯑꯗꯨꯒꯨꯝꯕꯗꯤ ꯈꯣꯢ ꯍꯜꯂꯒ ꯆꯥꯕꯗꯤ ꯅꯨꯡꯉꯥꯢꯇꯦ ꯅꯠꯇ꯭ꯔꯥ꯫
ꯃꯥꯅꯦ ꯃꯥꯅꯦ ꯑꯗꯨꯃꯛꯅꯤ꯫
ꯃꯤꯅ ꯐꯖꯅ ꯅꯨꯡꯁꯤꯔꯒ ꯂꯩꯕꯁꯤꯡꯅ ꯈꯣꯏ ꯍꯛꯊꯣꯛꯑꯒ ꯍꯥꯠꯇꯧꯔꯒ
' ' ꯃꯥꯅꯦ ꯃꯥꯅꯦ ꯗꯨꯃꯥꯛꯅꯦ꯫
ꯑꯥ ꯑꯗꯨꯅꯦ ꯑꯁ ꯍꯧꯖꯤꯛ ꯐꯥꯎꯗ ꯆꯥꯛ ꯆꯥꯗ꯭ꯔꯤ ꯍꯥꯏꯕ꯭ꯔꯥ
ꯆꯛ ꯆꯥꯗ꯭ꯔꯤ ꯈꯣꯢ ꯆꯥꯅꯤꯡꯗꯦꯗ꯫ ꯍꯣꯔꯦꯟ ꯀꯣꯟꯅ ꯄꯨꯡ ꯑꯜꯂꯦꯚꯦꯟ ꯗꯨꯝ ꯆꯥꯏ ꯅꯨꯃꯤꯗꯥꯥꯡꯀꯣ
ꯏꯪꯒ ꯆꯥꯕꯅ ꯐꯕꯅꯦ ꯍꯟꯗꯥꯛꯇꯤ ꯕꯣꯜ ꯂꯩꯕꯒꯤ꯫
ꯍꯣꯏ ꯍꯣꯔꯦꯟꯕꯣꯛ ꯌꯦꯡꯗꯣꯏꯅꯦ
ꯉꯟꯅ ꯆꯥꯗ꯭ꯔꯗꯤꯀꯣ ꯑꯃꯨꯛ ꯆꯥꯛ ꯂꯥꯝꯕꯅꯤ
ꯃꯥꯅꯦ ꯃꯥꯅꯦ ꯀꯅꯥ ꯁꯞꯄꯣꯔꯠ ꯇꯧꯗꯣꯏꯔꯣ
ꯍꯥ
ꯀꯅꯥ ꯁꯞꯄꯣꯔꯠ ꯇꯧꯗꯣꯏꯔꯕꯥ
ꯑꯁ ꯍꯩꯗꯣꯛꯅꯤꯡꯗꯅ ꯉꯁꯤ ꯑꯃꯨꯛ ꯄꯨꯔꯅꯤ